ꯑꯧ ꯍꯥꯎ ꯏꯪꯉꯤꯍꯦ ꯍꯧꯒꯠꯄ ꯀꯗꯥꯏꯗꯒꯤꯅꯣ ꯑꯩꯗꯤ ꯉꯁꯥꯏꯗꯒꯤꯁꯨ ꯁꯨꯡꯗꯨꯝ ꯇꯨꯝꯗꯅ
ꯍꯥ
ꯉꯁꯥꯏꯗꯒꯤ ꯁꯨꯟꯇꯨꯝ ꯇꯨꯝꯗꯅ ꯃꯦꯁꯦꯁꯁꯨ ꯊꯥꯔꯒ ꯍꯜꯂꯛꯇꯦ ꯑꯩ ꯇꯨꯝꯕꯒꯤꯅꯦ ꯈꯪꯗꯦ
ꯑꯗꯨꯅꯤꯁꯤꯅ ꯇꯨꯝꯗꯦ ꯍꯥꯏꯔ ꯇꯨꯝꯕꯤꯗ
ꯑꯩꯗꯣ ꯑꯥ ꯎꯝ ꯉꯁꯥꯏ ꯄꯨꯡ ꯇꯔꯨꯛ ꯑꯗꯨꯋꯥꯏꯗ ꯊꯕꯛ ꯂꯣꯏꯔꯦꯀꯣ ꯑꯗꯨꯒ ꯏꯅꯥꯎꯅꯨꯄꯤꯒꯤ ꯑꯃꯨꯛꯀ ꯑꯥ ꯑꯃꯨꯛꯀ ꯃꯀꯣꯆꯤꯡꯒꯤ ꯄꯩꯁꯥ ꯊꯤꯅꯕ ꯑꯃꯨꯛ ꯆꯠꯂꯦꯀꯣ
ꯎꯝ
ꯕꯖꯥꯔ ꯑꯃꯨꯛ ꯆꯠꯂꯦꯀꯣ ꯊꯦꯡꯉꯦꯕ ꯍꯜꯂꯛꯄꯗꯣ ꯑꯩꯅ ꯁꯤꯗ ꯍꯂꯛ ꯄꯥꯗꯣ ꯄꯨꯡ ꯑꯩꯠ ꯊꯥꯔꯇꯤ ꯇꯥꯔꯦ ꯑꯗꯨꯒ ꯄꯣꯠ ꯆꯩꯩ ꯄꯨꯔꯛꯄꯁꯤꯡꯗꯨ ꯀꯩ ꯍꯥꯏꯅꯤ ꯁꯦꯝꯖꯤꯟꯕ ꯁꯥ ꯇꯧꯕ ꯈꯣꯠꯂ ꯂꯣꯏꯅ ꯂꯣꯏꯔ ꯏꯔꯨ ꯖ ꯃꯥꯏꯊꯥꯔꯒ ꯆꯥꯛ ꯆꯥꯔꯒ ꯊꯣꯡꯉꯣ ꯊꯣ ꯑꯦ ꯆꯥꯛ ꯊꯣꯡꯉꯒ ꯆꯥꯔ ꯄꯨꯡ ꯂꯣꯏꯔꯒꯥꯅ ꯄꯨꯡ ꯇꯔꯥ ꯃꯈꯥꯏ ꯇꯥꯈ꯭ꯔꯦ
ꯑꯣ
ꯑꯗꯩ ꯑꯃꯨꯛꯀ ꯑꯩꯗꯣ ꯇꯨꯝꯒꯦꯅ ꯊꯦꯝꯕ ꯇꯨꯝꯕ ꯌꯥꯗ꯭ꯔꯦꯀꯣ ꯄꯨꯡ ꯑꯦꯂꯕꯦꯟ ꯊꯥꯔꯇꯤ ꯑꯗꯨꯋꯥꯏꯗ ꯑꯩꯁꯦ ꯇꯨꯝꯗꯒ꯭ꯔꯦ
ꯎꯝ
ꯑꯗꯣ ꯅꯪꯒꯤ ꯅꯪꯒꯤ ꯀꯩꯅꯣ ꯊꯥꯔꯛꯄꯗꯨꯗ ꯑꯩ ꯈꯪꯍꯧꯗ꯭ꯔꯦ ꯑꯩ ꯇꯨꯝꯈ꯭ꯔꯦ ꯑꯗꯨꯗꯗꯤ
ꯀꯣ ꯑꯃ ꯀꯣ ꯍꯜꯂꯣ ꯑꯣꯀꯦ
ꯊꯕꯛꯇꯣ ꯌꯥꯝꯕꯒꯤ
ꯑꯔꯃꯛ ꯃꯤꯅꯤꯠ ꯑꯃ ꯄꯥꯏꯌꯣꯀꯣ ꯑꯩ ꯄꯔꯁꯟ ꯂꯥꯑꯦꯕꯥ ꯊꯥꯎꯕ ꯌꯥꯗꯦ ꯖꯁ ꯋꯥꯟ ꯃꯤꯅꯤꯠ ꯀꯣ
ꯑꯣ ꯌꯥꯕ꯭ꯔꯣ?
ꯌꯥꯏꯌꯦ ꯑꯃꯔꯛ ꯃꯤꯅꯤꯠ ꯑꯃ
ꯊꯕꯛ ꯆꯤꯟꯃꯟꯅꯦ ꯇꯧꯔꯤꯁꯦ ꯊꯕꯛ ꯆꯤꯟꯕꯅꯤꯅ ꯑꯃ ꯑꯃꯨꯛ ꯑꯃ ꯑꯃꯨꯛ ꯑꯁ ꯒꯌ꯭ꯥꯟ ꯃꯦꯟ ꯇꯥꯗꯦꯗꯥ꯫ ꯋꯥꯌꯦ ꯑꯃꯨꯛꯀꯁꯨ ꯇꯨꯔꯨꯝ ꯇꯨꯝꯅꯤꯡꯉꯦ ꯊꯕꯛ ꯃꯌꯥꯝꯁꯤꯗꯤ ꯉꯥꯎꯔꯦꯗ ꯑꯁ ꯃꯤ ꯑꯥ ꯖꯥꯠ ꯖꯥꯠꯅꯤ ꯃꯤꯁꯤꯡꯁꯦ ꯕꯦꯔꯥꯅꯦ
ꯑꯣ ꯌꯥꯗꯕꯁꯨ ꯅꯠꯇꯦ
ꯀꯩꯅꯣꯅꯦ ꯊꯕꯛꯁꯨ ꯌꯥꯗ꯭ꯔꯦꯀꯣ
ꯄꯤꯌꯥ ꯗꯤꯁꯇꯤꯛꯇꯤꯡ ꯈꯔꯥꯎ
ꯍꯜꯂꯣꯎ ꯊꯕꯛ ꯆꯤꯂꯦ ꯀꯣ ꯃꯤꯗꯤ
ꯑꯩ ꯑꯁ ꯑꯩ ꯂꯩꯃꯤꯟꯅꯕ ꯑꯉꯥꯡꯗꯣ ꯑꯗꯨꯅ ꯊꯕꯝ
ꯕꯥꯝ ꯄꯣꯠ ꯑꯃ ꯂꯥꯛꯄ ꯑꯣ
ꯅꯪꯒꯤ ꯅꯨꯄꯤꯗꯤ
ꯏꯅꯤꯄꯤ ꯀꯥꯏꯅꯈꯔ꯭ꯦ ꯑꯩꯈꯨꯋꯥꯏ ꯊꯕꯛ ꯂꯣꯏꯈꯤꯒꯦ
ꯅꯨꯡꯉꯥꯏꯇꯦꯀꯣ ꯅꯨꯄꯤꯁꯨ ꯀꯥꯏꯅꯔꯗꯤ
ꯐꯣꯟꯁꯤ ꯑꯃꯛ ꯍꯤꯡꯉꯞꯇꯧꯕ꯭ꯔꯥ ꯅ ꯀꯣꯜ ꯇꯦꯛ ꯇꯧꯔꯛꯄꯥꯀꯦ ꯍꯥꯏꯞꯗꯦ ꯐꯣꯟꯗꯨꯀꯣ ꯅꯪꯥ ꯑꯝꯔꯛ ꯊꯕ꯭ꯔꯥ ꯑꯩ ꯀꯩꯅꯣ ꯐꯣꯟ ꯀꯩꯅꯣ ꯃꯤ ꯑꯃꯕꯨ ꯇꯧꯕꯒꯗꯧꯕ ꯃꯥꯒꯤ ꯄꯣꯠꯇꯨ ꯅꯝꯕꯔꯗꯣ ꯀꯔꯝꯕ ꯍꯥꯞꯄ꯭ꯔꯥ ꯍꯥꯏꯕꯗꯨ ꯈꯪꯗ꯭ꯔꯕ ꯑꯗꯨꯒꯤ
ꯑꯣ ꯍꯣꯏ ꯍꯣꯏ ꯇꯎꯔꯣ ꯇꯥꯎꯑꯣ
ꯃꯨꯛ ꯇꯧꯔꯥꯛ ꯀꯦꯀꯣ
ꯎꯝ ꯎꯝ